ꯍꯜꯂꯣ ꯇꯥꯌꯦꯦ
ꯑꯣ ꯄꯔꯤꯇꯧꯒ ꯑꯥ ꯑꯩꯁꯨ ꯍꯦꯛ ꯆꯥꯛ ꯆꯥꯕ ꯂꯣꯏꯔꯒ ꯐꯝꯔꯒ ꯂꯩꯅꯦ
ꯀꯗꯥꯏꯗ ꯂꯩꯕ꯭ꯔꯣ
ꯑꯁꯤ ꯑꯁꯤ ꯦꯂꯤꯗ ꯂꯩꯗ
ꯗꯦꯜꯂꯤꯗ
ꯍꯣꯏ ꯕꯦꯂꯤꯗ ꯏꯝꯐꯥꯜꯗ ꯍꯣꯏ ꯍꯣꯏ
ꯑꯣ ꯑꯣ ꯑꯣ ꯐꯔꯦꯅꯦ ꯐꯔꯦꯅꯦ ꯍꯣꯏ ꯆꯃꯅꯦ ꯑꯦ
ꯑꯥ
ꯅꯪꯗꯖꯦ ꯁꯨꯝꯕ ꯍꯥ
ꯆꯥꯔꯕ꯭ꯔꯣ
ꯆꯥꯈ꯭ꯔꯦ ꯅꯣꯏꯁꯨ ꯆꯥꯈ꯭ꯔꯦ
ꯇꯧꯔꯤꯅꯣ ꯁꯤꯗꯤ
ꯑꯁꯤ ꯑꯂꯨꯅꯤ ꯗꯜꯅꯤ ꯕꯂꯦꯟꯗꯔꯤꯅꯤ
ꯑ ꯍꯥꯎꯅꯤꯗ
ꯌꯦꯟꯅꯤ ꯑꯗꯨ ꯆꯥꯔꯦ ꯅꯣꯏꯗꯤ
ꯑꯩꯈꯣꯏ ꯑꯩꯈꯣꯏ ꯑꯣꯛꯁꯥ ꯆꯥꯏ
ꯌꯟꯁꯪꯗꯤ ꯍꯥꯎꯅꯤ ꯍ
ꯑ ꯍꯧꯖꯤ ꯍꯧꯋꯦ ꯍꯣꯏ ꯑꯣꯛꯁꯥꯒ ꯑꯗꯨ ꯑꯩꯈꯣꯏ ꯆꯤꯡꯗ ꯐꯪꯕ ꯃꯁꯔꯨꯝꯗꯣ ꯑꯗꯨꯒ ꯆꯥꯏ꯫
ꯅꯪ ꯁꯤ ꯁꯤꯒꯤꯗ ꯌꯧꯕꯗꯣ ꯀꯌꯥꯝ ꯀꯨꯏꯔꯒꯦ꯫
ꯀꯔꯤ ꯍꯥꯏꯕ꯭ꯔꯥ
ꯌꯥꯔꯦꯗ ꯌꯥꯔꯦꯗ꯫
ꯀꯔꯤꯇꯑꯣꯔꯒ ꯂꯩꯕ꯭ꯔꯣ ꯅꯪꯗꯤ꯫
ꯑꯩꯈꯣꯏꯗꯨ ꯆꯥꯛ ꯆꯥꯔꯒ ꯑꯗꯨꯝ ꯐꯝꯃ ꯂꯩꯌꯦ ꯑꯩꯈꯣꯏꯁꯨ
ꯑꯣ ꯅꯪꯒꯤ ꯕꯦꯛꯒ꯭ꯔꯥꯎꯟ ꯅꯣꯏꯁ ꯌꯥꯝ ꯇꯥꯕ ꯃꯥꯜꯂꯦꯗ ꯅꯪꯁꯦ꯫
ꯌꯥꯝꯌꯥꯝ ꯇꯥꯕ ꯃꯤ ꯂꯩꯗꯤꯦꯍꯦ ꯃꯤ ꯌꯥꯝꯗꯦ ꯍꯦ ꯃꯤ ꯑꯃꯥ ꯑꯥꯟꯅꯤ ꯍꯦꯗꯅꯤꯗ꯫
ꯑꯣ ꯎꯝ ꯀꯥꯏꯗꯦꯗ
ꯃꯤ ꯑꯃꯅꯤꯗꯤ ꯂꯩꯗꯤ ꯂꯩꯕꯅꯦ꯫
ꯑꯣ ꯅꯪꯁꯨ ꯏꯝꯐꯥꯜꯇꯅꯦꯕ꯫
ꯍꯥꯥ
ꯏꯝꯐꯥꯜꯗꯅꯦꯕ ꯅꯪꯁꯨ꯫
ꯍꯣꯏ ꯍꯣꯏ ꯏꯝꯐꯥꯜꯗ ꯂꯩꯌꯦ ꯑꯁꯤ ꯑꯩꯈꯣꯏꯅ ꯁꯤ ꯊꯥꯔꯣꯟ
ꯍꯣꯏ ꯑꯗꯨꯒꯨꯝꯕꯗꯤ ꯍꯥꯏꯒꯅꯨꯗ ꯍꯥꯏꯕ ꯌꯥꯗꯦ ꯍꯥꯏꯗ
ꯑꯣ ꯌꯥꯝ ꯂꯩꯕꯖꯥꯠꯅꯤꯍꯦ꯫
ꯑꯥ ꯑꯩꯈꯣꯏꯒꯤ ꯀꯧꯁꯦ꯫ ꯑꯗꯨ ꯀꯔꯤ ꯀꯔꯤ ꯊꯕꯛ ꯇꯧꯕꯅꯣ ꯅꯪꯗꯤ ꯀꯔꯤ ꯊꯕꯛ ꯇꯧꯕꯅꯣ꯫
ꯑꯩꯁꯨ ꯍꯣꯏ ꯁ꯭ꯀꯨꯁꯨ ꯀꯥꯔꯦꯀꯣ ꯑꯦꯛꯖꯥꯝꯒꯨꯝꯕꯁꯨ ꯑꯗꯨꯝ ꯊꯥꯗꯒ ꯑꯗꯨꯝ ꯂꯩꯕꯅꯦ꯫
ꯑꯣ ꯑꯣ ꯒ꯭ꯔꯦꯖꯨꯋꯦꯠꯇꯤ ꯇꯧꯈ꯭ꯔꯕ꯭ꯔꯥ
ꯒ꯭ꯔꯦꯖꯨꯑꯦꯠ ꯇꯧꯈ꯭ꯔꯦ ꯃꯥꯁꯇꯔꯁꯨ ꯇꯧꯈ꯭ꯔꯦꯗ
ꯑꯥ ꯑꯥ ꯑꯗꯨꯗꯤ ꯅꯍꯪ ꯁ꯭ꯀꯨꯜꯗ ꯑꯣꯖꯥ ꯇꯧꯕ꯭ꯔꯣ
ꯑ ꯑꯣꯖꯥ ꯇꯧꯗꯦ ꯑꯗꯨꯝ ꯑꯦꯖꯥꯝ ꯑꯩꯖꯥ ꯃꯆꯥ ꯃꯆꯥ ꯑꯗꯨꯝ ꯊꯥꯔꯒ ꯂꯩꯕꯅꯦ꯫
ꯑꯥ ꯍꯣꯏ ꯍꯣꯏ ꯐꯖꯅ ꯇ ꯇꯧꯑꯣ꯫
ꯍꯣꯏ ꯅꯣꯏꯗꯤ ꯀꯔꯤꯀꯔꯤ ꯍꯣꯠꯅꯔꯒ ꯂꯩꯕ꯭ꯔꯥ
ꯑꯩꯈꯣꯏꯗꯤ ꯃꯇ ꯂꯣꯏꯈ꯭ꯔꯦꯗ ꯌꯨꯝꯗ ꯂꯩꯌꯦ꯫
ꯌꯨꯝꯗ ꯂꯩꯌꯦ꯫
ꯍꯣꯏ
ꯑꯣ ꯑꯗꯣ ꯍꯧꯖꯤꯛ ꯀꯔꯤ ꯀꯔꯤ ꯊꯕꯛ ꯇꯧꯔꯤꯕ꯭ꯔꯥ
ꯍꯧꯖꯤꯛꯀꯥꯟꯗꯣ ꯑꯩꯅ ꯐ꯭ꯔꯤꯗ ꯂꯩꯌꯦ꯫
ꯌꯥꯝ ꯅꯨꯡꯉꯥꯏꯕ ꯃꯥꯜꯂꯦꯅꯦ ꯑꯗꯨꯗꯤ
ꯎꯝ ꯊꯕꯥꯛ ꯇꯧꯗꯕꯒꯤꯀꯣ
ꯍꯣꯏ ꯊꯕꯛ ꯇꯧꯗꯕꯁꯨ ꯑꯃ ꯑꯃꯗꯤ ꯅꯨꯡꯉꯥꯏꯩꯅ
ꯍꯣꯏ ꯀꯨꯏꯅ ꯇꯧꯗꯕꯗꯤ ꯅꯨꯡꯉꯥꯏꯇꯦ ꯑꯗꯨ ꯑꯣꯏꯔꯁꯨꯀꯣ
ꯑꯥ
ꯈꯔ ꯈꯔꯗꯤ ꯅꯨꯡꯉꯥꯏꯕꯅꯤ
ꯅꯨꯡꯉꯥꯏꯕꯅꯦ ꯅꯨꯡꯉꯥꯏꯕꯅꯦ ꯃꯇꯝ ꯈꯔꯗꯤ ꯑꯗꯨꯝ ꯅꯨꯡꯉꯥꯏꯅ ꯂꯩꯕꯁꯨ ꯅꯨꯡꯉꯥꯏꯅ
ꯎꯝ
ꯅꯣꯏ ꯀꯥꯏꯗ ꯑꯁꯤ ꯑꯁꯤ ꯏꯝꯐꯥꯜꯗ ꯑꯗꯨꯝ ꯅꯍꯥꯟꯗꯒꯤ ꯑꯗꯨꯝ ꯂꯩꯕ꯭ꯔꯥ
ꯑꯩꯗꯤ ꯑꯩꯗꯤ ꯃꯄꯥꯟꯗ ꯑꯗꯨꯝ ꯂꯩꯕꯅꯤꯗ ꯗꯦꯜꯂꯤꯗ ꯂꯩ ꯂꯩꯔꯒꯀꯣ
ꯑꯣ
ꯒ꯭ꯔꯦꯖꯨꯑꯦꯁꯟ ꯑꯗꯨꯗ ꯇꯧꯋꯦ ꯃꯥꯁꯇꯔꯁꯨ ꯑꯗꯨꯗ ꯇꯧꯋꯦ ꯑꯗꯨ ꯍꯧꯖꯤꯛꯀꯥꯟꯗꯤ ꯑꯩꯈꯣꯏ ꯁꯥꯎꯠꯇ ꯂꯩꯕ ꯑꯗꯨꯒ
ꯍꯧꯖꯤꯛꯇꯤ ꯑꯩꯈꯣꯏ ꯖꯨꯟꯗꯅ ꯖꯨꯟꯒ ꯖꯨꯂꯥꯏꯁꯦ ꯈꯣꯏꯒꯤ ꯀꯔꯤꯅꯣ ꯍꯣꯂꯤꯗꯦ ꯂꯩꯕꯀꯣ ꯁꯝꯃꯔ ꯚꯦꯀꯦꯁꯟꯗꯣ ꯑꯗꯨ ꯂꯩꯕꯒꯦ ꯁꯤ ꯑꯁꯤꯗ ꯂꯥꯎꯔꯒ ꯑꯗꯨꯝ ꯂꯩꯕꯅꯤꯗ
ꯎꯝ
ꯚꯦꯀꯦꯁꯟꯗ ꯉꯥꯏꯔꯤꯌꯦ ꯑꯩꯈꯣꯏꯁꯦ
ꯑꯣ
ꯍ ꯍ ꯅꯪ ꯀꯔꯤ ꯑꯦꯛꯖꯥꯝ ꯊꯥꯕ꯭ꯔꯥ ꯀꯣ
ꯑꯩꯈꯣꯏꯁꯦ ꯍꯟꯗꯛ ꯑꯦꯁ ꯑꯦꯁ ꯁꯤ ꯀꯩꯅꯣꯗꯩ ꯈꯪꯕ꯭ꯔꯥ
ꯀꯔꯤ ꯍꯥꯏ
ꯑꯦꯁ ꯑꯦ ꯁꯤ ꯑꯦꯁ ꯑꯦ ꯁꯤ ꯤꯗꯥ
ꯑꯋꯥꯏ ꯈꯥꯎꯉꯤꯅ
ꯑꯦꯁ ꯑꯦꯁ ꯁꯤꯒꯨꯝꯕ ꯕꯦꯡꯀꯤꯡꯒꯨꯝꯕ ꯑꯗꯨꯒꯨꯝꯕꯒꯤ ꯑꯗꯨꯝ ꯊꯥꯏ ꯍꯥꯏꯕ ꯇꯥꯔꯦ
ꯑꯣ ꯐꯥꯏꯅꯦ ꯑꯗꯨꯁꯨꯨꯡ
ꯍꯣꯏ ꯑꯗꯨꯝ ꯇ꯭ꯔꯥꯏ ꯇꯧꯕꯅꯤꯅꯦ ꯐꯪ ꯄꯥꯁ ꯇꯧꯗꯨꯅ ꯂꯩꯔꯤꯅꯦ
ꯑꯥ ꯇꯧ ꯇꯧꯑꯣ ꯀꯟꯅ ꯍꯣꯠꯅꯧ ꯃꯇꯝ ꯂꯩꯗ꯭ꯔꯤꯉꯩꯗ
ꯑꯝ ꯎꯝ ꯃꯥꯅꯦ ꯃꯥꯅꯦ
ꯎꯝ
ꯅꯪ ꯑꯗꯣ ꯅꯪ ꯀꯔꯤ ꯀꯔꯤ ꯖꯥꯇꯤꯔꯣ ꯅꯪꯅ
ꯎꯝ ꯑꯩ ꯏꯆꯦꯃ
ꯑꯥ
ꯖꯦ ꯃꯅꯦ ꯖꯦ ꯃ
ꯑ ꯑꯣ ꯑꯣ ꯌꯥꯝꯡ ꯐꯩꯌꯦ ꯌꯥꯝꯡꯐꯩꯌꯦ ꯌꯥꯌꯦ
ꯅꯪ ꯂꯩꯃꯥꯏ ꯑꯣꯏꯕ꯭ꯔꯥ
ꯃꯅꯦ
ꯑ ꯑꯥ ꯅꯪꯒꯤ ꯃꯤꯡ ꯎꯔꯒ ꯀꯣ
ꯍꯣꯏ ꯍꯣꯏ
ꯎꯝ
ꯑꯩꯅ ꯌꯦꯃꯦ ꯑꯣ ꯑꯩꯅ ꯂꯦꯡꯃꯣꯏ ꯅ ꯑꯩꯈꯣꯏꯒꯤ ꯃꯔꯨ ꯃꯥꯁꯨ ꯂꯩꯔꯝꯃꯦ
ꯑ ꯅꯪꯒꯤ ꯅꯨꯄꯥ ꯑꯃꯁꯨ ꯂꯩꯔꯝꯃꯦ ꯍꯥꯏꯕ
ꯃꯔꯨꯞ ꯅꯨꯄꯥ ꯑꯃ ꯀꯣ
ꯑ ꯖꯤ ꯃꯥꯏꯗꯔꯥ
ꯍꯣꯏ
ꯑꯣ ꯐꯥꯏꯅꯦ
ꯑꯩꯈꯣꯏꯒꯤ ꯑꯩꯈꯣꯏꯒꯤ ꯃꯔꯨꯞ ꯅꯨꯄꯥ ꯑꯃꯁꯁꯨ ꯂꯩꯔꯅ ꯑꯩꯈꯣꯏ ꯍꯣꯁꯇꯦꯜꯗ ꯂꯩ ꯂꯩ ꯃꯤꯟꯅꯔꯝꯃꯦꯕ
ꯑꯣ ꯑꯣ
ꯃꯣꯏꯅ ꯇꯧ ꯁꯦꯝꯗꯣꯏꯅꯤ ꯍꯥꯏꯕ꯭ꯔꯥ
ꯑꯣ ꯑꯣ ꯍꯣꯏ ꯂꯩꯕꯅꯦ
ꯑꯗꯣ ꯅꯣꯏ ꯅꯣꯏꯁꯨ ꯁꯤꯒꯤ
ꯍꯂ
ꯇꯃꯦꯡꯂꯣꯡ ꯁꯥꯏꯠꯇꯒꯤꯔꯥ ꯅꯠꯇꯗꯤ ꯅꯥꯒꯥꯂꯦꯟ ꯁꯥꯏꯠꯇꯒꯤꯔꯥ
ꯎ ꯋꯥ ꯎꯝ ꯇꯃꯦꯡꯂꯣꯡ ꯁꯥꯏꯗꯒꯤꯅꯤꯗ
ꯑꯣ ꯑꯣ ꯑꯣ ꯑꯗꯨꯏ ꯇꯧꯁꯦ ꯑꯃꯨꯛ ꯑꯗꯨꯒꯨꯝꯕꯁꯨ ꯈꯪꯉꯕꯅꯤꯅ
ꯍꯣꯏꯗ ꯑꯩꯈꯣꯏ ꯑꯦꯔꯤꯌꯥꯅꯤ
ꯅꯣꯏꯅꯦ ꯀꯔꯤ ꯀꯔꯤ ꯍꯨꯏꯅꯣ ꯅꯣꯏ ꯅꯪꯅ
ꯍꯥꯏꯕꯤꯗꯤ ꯑꯦ ꯑꯣ ꯑꯩꯒꯤ ꯈꯨꯟ꯭ꯔꯣ
ꯍꯣꯏ
ꯑꯁ ꯈꯨꯟꯗꯣ ꯍꯥꯏꯕ ꯌꯥꯗꯦ ꯍꯥꯏꯅꯦ ꯑꯗꯨ ꯇꯧꯁꯤ ꯌꯥꯝ ꯁꯕ ꯗꯤꯕꯤꯖꯟꯒꯤ ꯃꯈꯥꯗ ꯂꯩꯕꯅꯤ
ꯑꯣ ꯑꯣ ꯑꯣ
ꯑꯩꯈꯣꯏ ꯑꯣꯔꯖꯤꯅ ꯑꯣꯏꯔꯗꯤꯀꯣ
ꯑꯣꯥ ꯑꯥ
ꯑꯗꯨꯁꯨ ꯗꯤꯁꯇ꯭ꯔꯤꯛ ꯇꯥꯗ꯭ꯔꯦ ꯑꯁꯃꯨꯛꯀ ꯁꯕ ꯗꯤꯕꯤꯖꯟ ꯑꯃ ꯂꯩꯦ
ꯑꯣꯥ ꯑꯥ ꯌꯥꯝ ꯅꯨꯡꯉꯥꯏꯌꯦꯅꯦ
ꯍꯣꯏ ꯅꯪꯁꯨ ꯑꯗꯨꯔꯣꯝꯗꯒꯤꯔ ꯅꯠꯇ꯭ꯔꯒ ꯑꯇꯣꯞꯄ ꯂꯣꯝꯗꯒꯤꯔ
ꯑꯇꯣꯞꯄ ꯔꯣꯝꯗꯒꯤꯅꯤ ꯑꯩꯁꯨ
ꯑꯣ ꯑꯣ
ꯍꯣꯏꯗꯤ ꯁꯤꯗꯕꯨ ꯑꯁꯤꯒ ꯌꯥꯝ ꯂꯥꯛꯑꯦ ꯍꯥꯏꯕ ꯇꯥꯔꯦ
ꯑꯣ
ꯉꯁꯤꯅ ꯑꯗꯨꯝ ꯌꯨꯝ ꯆꯠꯂꯒ ꯑꯃꯨꯛ ꯑꯗꯨꯝ ꯂꯥꯛꯄꯅꯦꯕ
ꯎꯝ
ꯑꯗꯨꯝ ꯅꯣꯡꯃꯗꯤ ꯑꯗꯨꯝ ꯆꯠꯂꯒ ꯂꯥꯛꯄ ꯆꯠꯂꯒ ꯂꯥꯛꯄ ꯑꯗꯨꯁꯨ ꯑꯗꯨ ꯑꯗꯨꯝ ꯅꯪꯕꯅꯦ ꯑꯣꯏꯒꯤꯗꯤꯀꯣ
ꯎꯝ
ꯎꯝ ꯑꯗꯨ ꯆꯥꯛ ꯆꯥꯈ꯭ꯔꯦ ꯑꯗꯨꯝ ꯇꯨꯝꯔꯅꯤ ꯎ
ꯑ ꯍꯣꯏ ꯆꯥꯛ ꯆꯔꯒ ꯃꯨꯕꯤꯒꯨꯝꯕ ꯌꯦꯡ꯭ꯔꯒ ꯀꯣ ꯄꯨꯡ ꯇꯔꯥ ꯇꯦꯟ ꯊꯥꯔꯇꯤꯒꯨꯝꯕꯅ ꯑꯗꯨꯝ ꯇꯨꯝꯃꯦ ꯑꯩꯈꯣꯏꯗꯤ
ꯅꯣꯏ ꯀꯩꯅꯣꯒꯨꯝꯕꯁꯨ ꯌꯦꯡꯕ꯭ꯔꯥ ꯐꯨꯠꯕꯣꯜꯒꯨꯝꯕꯒꯤꯁꯨ
ꯐꯨꯠꯕꯣꯜꯡꯉꯦ ꯍꯣ
ꯑꯣ
ꯉꯁꯤꯗꯤꯄꯤꯤꯗꯀꯣ
ꯉꯁꯤꯒꯤꯗꯨ ꯍꯣꯏ ꯂꯩꯗꯣꯏ ꯃꯥꯜꯂꯦ ꯍꯣꯔꯦꯟ ꯂꯩꯗꯣꯏ ꯃꯥꯜꯂꯦ
ꯇꯨꯌꯦꯜꯐ ꯊꯥꯔꯇꯤꯗꯅꯤ ꯅꯥꯡꯁꯤꯗꯤ
ꯍꯣꯏ ꯍꯣꯏ ꯍꯣꯏ ꯍꯣꯏꯣ
ꯎꯝ ꯑ ꯍꯣꯏ
ꯊꯩ ꯃꯗꯨꯁꯨ ꯌꯦꯡꯗꯦꯗ ꯑꯩꯈꯣꯏꯁꯨ
ꯃꯤ ꯌꯦ ꯌꯦꯡꯂꯔꯣꯏ
ꯍꯧꯖꯤꯛꯀꯨꯝꯕ ꯇꯦꯟ ꯅꯥꯏꯟ ꯊꯥꯔꯇꯤ ꯇꯦꯟ ꯊꯥꯔꯇꯤꯒꯨꯝꯕ ꯑꯣꯏꯔꯗꯤ ꯑꯗꯨꯝ ꯅꯪꯕꯀꯣ
ꯎꯝ ꯇꯦꯟ ꯊꯥꯔꯇꯤꯗꯗꯤ ꯌꯥꯕꯀꯣ
ꯍꯣꯏ
ꯑꯗꯨꯁꯨ ꯌꯥꯝ ꯇꯨꯝꯅꯤꯡꯕꯅꯦ ꯍꯧꯖꯤꯛ ꯇꯨꯋꯦꯜꯐ ꯊꯥꯔꯇꯤꯒꯨꯝꯕ ꯗꯗꯤ ꯌꯥꯔꯣꯏ ꯑꯩꯈꯣꯏꯗꯤ ꯍꯡꯕ
ꯑꯩꯈꯣꯏꯁꯨ ꯈꯔ ꯉꯟꯗ꯭ꯔꯗꯤ ꯌꯦꯡꯕ ꯉꯝꯗꯕꯒꯤ ꯄꯪ ꯌꯦꯡꯗꯦꯅ
ꯎꯝ ꯍꯄꯪ ꯌꯦꯦ
ꯅꯣꯏꯗꯤ ꯐꯣꯟꯗ ꯌꯦꯡꯕ꯭ꯔꯥ ꯅꯠꯇ꯭ꯔ ꯇꯤꯚꯤꯗ ꯌꯦꯡꯕ꯭ꯔꯥ
ꯑ ꯇꯤꯚꯤꯗ ꯌꯦꯡꯉꯦ ꯌꯦꯡꯒꯦ ꯍꯥꯏꯗꯤꯦꯀꯣ
ꯑꯣ
ꯇꯤ ꯄꯤꯗ ꯑꯗꯨꯃꯤ
ꯐꯣꯟꯗ ꯑꯗꯨꯝ ꯌꯦꯡꯉꯦ ꯑꯩꯈꯣꯏꯗ
ꯑꯣ
ꯑꯩ ꯌꯥꯝ ꯌꯥꯝꯕꯀꯣ ꯐꯣꯟꯗ ꯑꯗꯨꯝ ꯌꯩꯌꯦ ꯇꯤ ꯚꯤꯁꯨ ꯂꯩꯇꯕꯒꯤ ꯍꯣꯁꯇꯦꯜꯗ ꯂꯩꯕꯒꯤ ꯑꯩꯈꯣꯏꯗꯤ
ꯑꯣ ꯍꯣꯁꯇꯦꯜꯗ ꯂꯩꯕ꯭ꯔꯣ ꯅꯪꯗꯤ
ꯍꯣꯏ
ꯑ
ꯎꯝ
ꯑ
ꯐꯁꯦ ꯌꯥꯥꯎꯗ ꯂꯩ ꯏꯅꯦ
ꯑꯣ ꯌꯦꯟꯁꯥꯡ ꯈꯣꯏꯗꯤ ꯅꯨꯡꯉꯥꯏꯕ꯭ꯔꯥ
ꯍꯥꯥ
ꯍꯣꯁꯇꯦꯜ ꯅꯪꯒꯤ ꯍꯣꯁꯇꯦꯜꯗꯣ ꯌꯦꯟꯁꯥꯡꯒꯨꯝꯕꯨꯗꯤ ꯍꯥꯎꯕ꯭ꯔꯥ ꯍꯥꯏꯕꯅꯤꯗ
ꯍꯣꯏ ꯍꯣꯏ ꯌꯥꯝ ꯍꯋꯦ ꯌꯥꯝ ꯍꯧꯋꯣꯏꯦ
ꯑꯣ ꯗꯥꯎꯒꯨꯝꯕ ꯌꯥꯝ ꯄꯤ ꯆꯥꯕ ꯃꯥꯂꯦꯀꯣ
ꯍꯥꯥ
ꯗꯥꯒꯨꯝꯕꯗꯤ ꯌꯥꯝ ꯄꯤꯔꯝꯒꯅꯤꯕ
ꯑꯣ ꯑꯩꯁꯦ ꯑꯕ ꯗꯕꯅ ꯄꯤꯕꯅꯦ
ꯗꯥꯜ ꯄꯤ ꯃꯥꯟꯗꯅ ꯀꯝꯄ꯭ꯂꯦꯟ ꯇꯧꯕꯅꯤꯍꯦꯛ ꯍꯣꯏ ꯃꯔꯣ ꯃꯔꯣ
ꯍꯣꯏ ꯍꯣꯁꯇꯦꯜ ꯑꯩꯈꯣꯏꯒꯤ ꯃꯤꯁꯤꯡ ꯍ ꯂꯩꯕ ꯀꯥꯟꯗꯗꯤ ꯗꯥꯎꯗ ꯉꯥꯛꯇꯪ ꯍꯩꯅꯦ ꯎꯝ
ꯍꯣꯏ ꯗꯥꯜ ꯌꯥꯝ ꯄꯤꯌꯦꯍꯦ ꯑꯩꯈꯣꯏꯒꯤꯁꯨ
ꯑ
ꯗꯜ ꯄꯤꯃꯟꯗꯅ ꯑꯃꯨꯛ ꯑꯣꯏꯒꯅꯤ ꯍꯥꯏꯅ ꯄꯥꯈꯠꯄꯒꯤ ꯆꯥꯗꯗꯅꯁꯨ ꯌꯥꯝ ꯇꯧꯈ꯭ꯔꯦꯗ ꯑꯗꯨꯕꯨ ꯑꯩꯈꯣꯏꯒꯤꯗꯤ ꯍ ꯊꯥ ꯍꯞꯇꯥ ꯑꯃꯗ ꯑꯍꯨꯝꯔꯛ ꯀꯣ
ꯎꯝ
ꯁꯥ ꯄꯤꯖꯒꯅꯤ
ꯑꯣ
ꯑꯗꯣ ꯌꯦꯔꯨꯝꯗꯣ ꯇꯨ ꯇꯥꯏꯝꯁꯀꯨꯝꯕ ꯄꯤꯒꯅꯤꯀꯣ
ꯍꯣꯏ
ꯑꯗꯨꯃꯥꯏꯅ ꯇꯧꯗꯤ ꯑꯗꯨ ꯍꯥꯎꯗꯤ ꯍꯥꯎꯋꯦ ꯃꯣꯏꯅ ꯗꯥꯜꯗꯣ ꯈꯔ ꯃꯣꯔꯅꯤꯡ ꯏꯚꯤꯅꯤꯡꯒꯨꯝꯕꯗꯁꯨ ꯊꯣꯡꯗ ꯊꯣꯡꯗ꯭ꯔꯗꯤ ꯌꯥꯗ ꯏꯚꯅꯤꯡꯗ ꯑꯃꯨꯛ ꯊꯣꯡꯕ ꯃꯣꯔꯅꯤꯡ ꯊꯣꯡꯕꯗ ꯍꯥꯎꯇꯦ ꯍꯥꯏꯕꯅꯦꯕ
ꯎꯝ
ꯋꯥꯟꯁ ꯏꯟ ꯑꯦ ꯗꯦꯗꯤ ꯀꯩꯁꯨ ꯀꯥꯏꯗꯦꯅ
ꯎꯝ
ꯗꯅꯤ ꯏ ꯀ ꯏꯗꯅ
ꯍꯣꯁꯇꯦꯜꯗ ꯂꯩꯕ ꯀꯨꯏꯈ꯭ꯔꯕ꯭ꯔꯥ
ꯆꯍꯤ ꯍ ꯆꯍꯤ ꯑꯅꯤꯒꯤꯀꯣ
ꯎꯝ
ꯆꯍꯤ ꯑꯅꯤ ꯑꯍꯨꯝ ꯑꯍꯨꯝ ꯍꯣꯏ ꯆꯍꯤ ꯑꯅꯤ ꯑꯅꯤꯗꯤ ꯑꯗꯨꯝ ꯁꯨꯔꯑꯦ ꯑꯦ ꯑꯍꯨꯝꯗꯤ ꯐꯥꯗ꯭ꯔꯦ ꯁꯤ ꯑꯅꯤꯗꯤ ꯁꯨꯔꯕꯅꯦ
ꯑꯣ
ꯇꯨ ꯊꯥꯎꯖꯟ ꯇ꯭ꯋꯦꯟꯇꯤ ꯐꯣꯔꯗꯒꯤ ꯍꯧꯕꯅꯦꯕ
ꯎꯝ
ꯅꯣꯏꯁꯨ ꯍꯣꯁꯇꯦꯜꯗ ꯂꯩꯔꯝꯕ꯭ꯔꯥ
ꯑꯩ ꯍꯣ